ꯎꯝ ꯇꯥ ꯑꯝ ꯀꯩꯗꯧꯔꯤꯒꯦ
ꯑꯩꯗꯣ ꯐꯝꯃꯒ ꯂꯩꯌꯦ
ꯑꯣ ꯆꯥꯛ ꯆꯥꯔꯕ꯭ꯔꯥ
ꯎꯝ ꯆꯥꯔꯦ
ꯆꯥꯛ ꯆꯥ ꯇꯣꯛ ꯑꯒ ꯂꯩꯌꯦ ꯑꯩꯁꯨ
ꯑꯣ
ꯌꯨꯝꯗ ꯂꯩꯕ꯭ꯔꯣ ꯀꯗꯥꯏ ꯂꯩꯕ꯭ꯔꯣ
ꯑꯩꯗꯣ ꯑꯥ ꯉꯔꯥꯡ ꯉꯔꯥꯡ ꯂꯥꯛꯄꯅꯦ ꯑꯩ ꯏꯝꯐꯥꯜꯗ ꯂꯩ ꯑꯗꯣ ꯉꯁꯤ ꯅꯨꯃꯤꯠ ꯈꯨꯟ ꯉꯔꯥꯡ ꯈꯨꯟꯗ ꯂꯥꯛꯄ
ꯑꯣ ꯑꯣ ꯐꯩꯅꯦ
ꯁꯤꯁꯇꯔꯁꯦ ꯔꯣꯡꯃꯩꯔꯥ
ꯍꯣꯏ ꯀꯣꯟꯅ ꯉꯥꯡꯅꯁꯦ ꯀꯩ ꯀꯩ ꯀꯩ ꯏꯟꯁꯥꯡ ꯆꯥꯔꯒꯦ
ꯗꯥꯜ ꯆꯥꯏ ꯉꯁꯤꯗꯤ ꯌꯦꯔꯨꯝ ꯑꯃꯒ ꯍꯧꯔꯒ
ꯑꯣ ꯍꯧꯌꯦꯅꯦ ꯅꯣꯏ ꯃꯤ ꯀꯌꯥ ꯂꯩꯒꯦ
ꯑꯈꯣꯏꯗ ꯃꯆꯤꯟ ꯃꯅꯥꯎꯔ ꯀꯃꯥꯏ ꯍꯧꯖꯤꯛ ꯂꯩꯃꯤꯟꯅꯕꯗ ꯍꯥꯏꯕ꯭ꯔꯥ
ꯑꯣꯑꯣ
ꯅꯠꯇꯦ ꯃꯆꯤꯟ ꯃꯅꯥꯎ ꯍꯪꯕ꯭ꯔꯥ ꯀꯃꯥꯏꯅ ꯇꯧꯕ꯭ꯔꯕ
ꯍꯥ ꯅꯠꯇꯦ ꯅꯪ ꯍꯧꯖꯤꯛ ꯃꯤ ꯀꯌꯥ ꯂꯩꯕ꯭ꯔꯣ ꯁꯨꯝ ꯍꯪꯕꯅꯦꯗ
ꯑꯦ ꯏꯃꯨꯡꯗꯕꯨꯗꯤ ꯑꯩꯈꯣꯏ ꯏꯌꯥꯝꯕ ꯑꯩꯈꯣꯏ ꯃꯤ ꯑꯍꯨꯝ ꯂꯩꯌꯦ ꯑꯩꯅ ꯃꯄꯥꯟꯗ ꯂꯩꯕ
ꯑꯣ ꯍꯣ ꯀꯔꯤ ꯌꯦꯟꯁꯥꯡ ꯆꯥꯔꯛꯑꯦ ꯀꯔꯤ ꯌꯦꯟꯁꯥꯡ ꯍꯥꯏꯌꯦ ꯑꯣ ꯆꯟꯗꯦꯟ ꯆꯟꯗꯦꯟ ꯑꯣ
ꯆꯥꯟꯗꯦꯜꯗ ꯆꯠꯁꯤꯔꯥ ꯍꯥꯏꯅ ꯇꯧꯔꯒ ꯑꯗꯨꯝ ꯂꯩꯕ
ꯉꯁꯤꯗꯤ ꯌꯨꯝꯗ ꯂꯩꯒꯗꯕ꯭ꯔꯣ
ꯑꯥ ꯌꯨꯝꯗ ꯍꯧꯖꯤꯛ ꯉꯥꯏꯍꯥꯛ ꯂꯩꯔꯗꯤ ꯉꯥꯏꯍꯥꯛ ꯂꯩꯔꯗꯤ ꯍꯧꯖꯤꯛ ꯆꯥꯟꯗꯦꯜ ꯀꯥꯈ꯭ꯔꯅꯤ ꯍꯣꯁꯄꯤꯇꯥꯜꯗ
ꯑꯣ ꯑꯣ ꯑꯣ ꯑꯅꯥꯕ ꯂꯩꯕ꯭ꯔꯣ
ꯑꯥ ꯑꯩꯒꯤ ꯑꯗꯨ ꯅꯔꯦ
ꯑꯣ ꯑꯣ ꯎꯝ
ꯑꯥ
ꯀꯔꯤ ꯀꯔꯤ ꯊꯕꯛ ꯇꯧꯔꯒ ꯂꯩꯕ꯭ꯔꯣ ꯅꯪꯗꯤ
ꯑꯩꯁꯦ ꯁ꯭ꯀꯨꯜꯗ ꯌꯥꯎꯋꯦ
ꯑꯣ ꯑꯣꯖꯥ ꯑꯣꯏꯔꯤꯔꯥ
ꯑꯥ ꯃꯤꯒꯤ ꯃꯨꯍꯨꯠꯇ
ꯑꯣꯍꯣ ꯑꯩꯅꯦ ꯑꯣꯖꯥꯗꯤ ꯌꯥꯝ ꯐꯅ ꯊꯕꯛ ꯅꯤꯅꯦ ꯑꯣꯑꯣ ꯑꯩꯁꯨ ꯑꯣꯖꯥ ꯑꯣꯏꯔꯤꯕ ꯑꯧ ꯍꯧꯖꯤꯛꯄꯨꯗꯤ ꯑꯣꯏ ꯑꯩ ꯍꯧꯖꯤꯛꯄꯨꯗꯤ ꯑꯣꯏꯗ꯭ꯔꯦꯗ ꯑꯩꯁꯨ ꯑꯣꯖꯥ ꯑꯣꯖꯥꯒꯤ ꯊꯕꯛ ꯇꯧꯅꯅꯦ ꯕꯤ ꯑꯦꯗ ꯂꯣꯏꯔꯒ ꯒ ꯑꯗꯨꯝ ꯂꯩꯕ ꯍꯥꯏꯕ ꯍꯥꯏꯕ ꯇꯥꯔꯦ
ꯑꯗꯣ ꯀꯩꯅꯣ ꯇꯧꯋꯦꯗ ꯌꯥꯝ ꯎꯝ ꯃꯔꯛ ꯃꯔꯛꯇꯗꯤ ꯌꯥꯝ ꯇꯜꯂꯦ ꯋꯥꯕꯅꯤꯅꯀꯣ
ꯑꯣ
ꯑꯩ ꯃꯠ ꯈꯖꯤꯛꯇꯪ ꯃꯇꯦꯛ ꯑꯃꯒꯤ ꯈꯛꯇꯅꯤꯗ
ꯈꯪꯅꯕꯗ
ꯎꯝ
ꯑꯦꯛꯄꯤꯔꯤꯟꯁꯅꯦ ꯑꯗꯨ ꯌꯥꯝ ꯋꯥꯕꯅꯦ ꯁꯤꯁꯨ
ꯑꯥ
ꯑꯗꯨꯕꯨ ꯑꯃꯔꯣꯝꯗ ꯍꯥꯏꯔꯒꯅ ꯐꯥꯕ
ꯂꯦꯝꯗꯤ ꯂꯦꯝꯕꯀꯣ
ꯊꯕꯛ ꯑꯣꯏ ꯎꯝ ꯊꯕꯛ ꯍꯥꯏꯕꯁꯤꯗꯤ ꯋꯥꯕ ꯉꯥꯛꯇꯅꯤꯗ ꯁꯤꯅ ꯍꯦꯟꯅ ꯋꯥꯏ ꯈꯣꯠꯂꯦ ꯍꯥꯏꯕ ꯂꯩꯇꯦꯗ
ꯎꯝ ꯑꯦ ꯑꯣꯢꯔꯣꯢ ꯑꯣꯢꯔꯣꯢ ꯇꯪꯈꯨꯜ ꯅꯨꯄꯤ ꯑꯣꯢꯔꯣꯢ ꯑꯥ ꯁꯤꯁꯇꯔꯗꯤ ꯍꯧꯖꯤꯛ ꯈꯨꯟꯗ ꯑꯗꯨꯝ ꯂꯩꯌꯦꯀꯣ
ꯍꯣꯏ ꯈꯨꯟꯗ ꯂꯩꯌꯦ ꯈꯨꯟꯗ ꯂꯩꯕꯅꯤꯅ ꯑꯁ ꯆꯥꯛꯁꯨ ꯉꯟ ꯇ ꯆꯥꯔꯦ ꯇꯨꯝꯕꯁꯨ ꯉꯇꯥ ꯇꯨꯝꯃꯦ
ꯉꯁꯤꯗꯤ ꯊꯦꯡꯅ ꯍꯧꯒꯠꯂꯦ
ꯑꯁ ꯑꯩꯁꯨ ꯌꯥꯝ ꯊꯦꯡꯉꯦ ꯑꯥꯗꯗꯤꯅꯦ ꯄꯨꯡ ꯃꯉꯥ ꯑꯗꯨꯋꯥꯏꯗ ꯍꯧꯒꯠꯂꯦꯕ ꯑꯗꯣ ꯁꯤꯗꯗꯤ ꯄꯨꯡ ꯉꯁꯤ ꯅꯨꯃꯤꯠ ꯍꯧꯒꯠꯄꯗꯣ ꯅꯥꯏꯟ ꯇꯥꯗ꯭ꯔꯤ ꯑꯗꯨ
ꯑꯁ ꯑꯗꯨꯗꯤ ꯅꯪ ꯑꯗꯨꯗꯤ ꯅꯪꯅ ꯍꯦꯟꯅ ꯊꯦꯡꯉꯤꯅꯦ ꯑꯩꯅ ꯈꯔ ꯉꯟꯕ ꯃꯥꯜꯂꯦ ꯑꯩꯅ ꯁꯦꯕꯦꯟꯗ ꯍꯧꯒꯠꯄ
ꯑꯗꯨꯒꯤ ꯑꯩꯈꯣꯏ ꯗꯗꯥ ꯍꯣꯏꯅ ꯍꯧꯗꯣꯛꯄꯗ ꯑꯛ ꯃꯤ ꯑꯣꯏꯔꯔꯣꯏ ꯈꯣꯠꯂꯔꯣꯏ ꯑꯥꯗꯗꯤ ꯉꯟ ꯉꯟꯅ ꯍꯧꯒꯠꯂꯦ
ꯑꯣ ꯔꯦꯁ ꯇꯧ ꯔꯦꯁ ꯇꯧꯔꯤꯅꯦ ꯄꯣꯊꯥꯔꯤꯅꯦ ꯍꯥꯏꯕ ꯍꯥꯏꯕ ꯌꯥꯗ꯭ꯔꯣ
ꯃꯣꯢꯅꯗꯤ ꯑꯥꯗ ꯂꯩꯕ ꯏꯁꯇꯥꯏꯜꯗꯤ ꯎꯗ꯭ꯔꯕꯅꯤꯅ ꯑꯗꯨꯝ ꯅꯨꯡꯇꯤꯒꯤ ꯍꯧꯒꯠꯂꯦ ꯁꯤꯅꯤꯗꯅ
ꯑꯗꯨ ꯅꯪꯅ ꯍꯥꯏꯕꯤꯕ ꯌꯥꯗ꯭ꯔꯣ ꯑꯁꯤꯗ ꯉꯥꯏꯍꯥꯛ ꯄꯣꯊꯥꯒꯦ ꯇꯧꯕꯅꯦ ꯑꯩꯈꯣꯏ ꯌꯥꯝ ꯉꯟꯅ ꯍꯧꯒꯠꯂꯦ ꯀꯥꯢ ꯍꯥꯏ ꯌꯥꯗ꯭ꯔꯣ
ꯍꯥꯏ ꯈꯨꯝꯗꯤ ꯈꯨꯝꯗ꯭ꯔꯦ ꯑꯗꯨꯝ ꯑꯩꯁꯨ ꯍꯧꯒꯠꯂꯒ ꯑꯗꯨꯝ ꯇꯨꯃꯤꯟꯅ ꯃꯥꯏ ꯃꯤꯠ ꯇꯥꯔꯒ ꯕ꯭ꯔꯁ ꯇꯧꯔꯒꯅꯦ ꯑꯗꯨꯝ ꯆꯥꯛꯆꯥꯈ꯭ꯔꯦ
ꯍꯣ ꯊꯦꯡꯈ꯭ꯔꯕꯅꯤꯅ
ꯑꯩꯒ ꯏꯅꯥꯎ ꯏꯅꯥꯎ ꯑꯩ ꯈꯛꯇ ꯍꯧꯒꯠꯄꯗꯣ ꯊꯦꯡꯉꯗꯤ ꯐꯥꯒꯗꯕ ꯏꯅꯥꯎꯅꯨꯄꯤꯁꯨ ꯍꯧꯒꯠꯄꯗꯣ
ꯑꯣ ꯃꯤ ꯑꯅꯤ ꯁꯨꯈ꯭ꯔꯕ ꯍꯧꯒꯠ ꯊꯦꯡꯕꯁꯦ ꯃꯤ ꯑꯅꯤ ꯁꯨꯈ꯭ꯔꯦ ꯑꯗꯨꯒꯤ ꯍꯥꯏꯕ ꯇꯜꯂꯦ ꯍꯥꯏꯅꯤ ꯀꯔꯤ ꯀꯥꯡꯅꯣ ꯍꯧꯖꯤꯛ ꯇꯥꯕ꯭ꯔꯣ
ꯍꯜꯂꯣ
ꯇꯥꯏꯌꯦ ꯇꯥꯏꯌꯦ
ꯍꯜꯂꯣ
ꯇꯥꯏꯌꯦ ꯅꯪꯒꯤ ꯐꯣꯟꯗꯣ ꯑꯃꯔꯛ ꯌꯦꯡꯉꯣ ꯑꯁ ꯉꯁꯤꯗꯤ ꯕꯦꯔꯥꯅꯤꯍꯦ ꯅꯨꯡꯁꯥꯁꯤꯁꯨ ꯐꯖꯅ ꯊꯣꯛꯇꯦ ꯀꯔꯤꯒꯤꯔꯥ ꯐꯤꯔꯣꯜ ꯃꯌꯥꯝꯁꯦ ꯀꯪꯒꯦꯔꯥ ꯀꯪꯑꯣꯏꯔꯥ ꯐꯤꯔꯣꯜ ꯁꯨꯕꯗ ꯃꯔꯣꯟ ꯁꯨꯕ ꯍꯦꯛ ꯂꯣꯏꯔꯒ ꯅꯨꯡꯁꯥꯁꯦ ꯑꯃꯨꯛ ꯆꯪꯈ꯭ꯔꯦ ꯀꯩꯗꯧꯕꯒꯤ ꯔꯣ